ꯑꯣ
ꯀꯃꯥꯏ ꯀꯩꯗꯧꯔꯝꯃꯤꯅꯣ
ꯑꯩꯁꯦ ꯅꯨꯡꯊꯤꯟꯒꯤ ꯅꯨꯡꯁꯥꯅꯒ ꯈꯔ ꯁꯥꯕꯁꯤꯗ ꯃꯅꯤꯡꯗ ꯍꯛꯆꯤꯡ ꯂꯥꯡꯉꯝꯃꯤꯅꯦ ꯏꯆꯦꯗꯤ ꯀꯩꯗꯧꯕꯤꯔꯝꯃꯤꯅꯣ
ꯑꯗꯨꯅꯦ ꯑꯩꯗꯣ ꯁꯥꯒ ꯁꯥꯕꯅꯤꯗꯅꯦ ꯐꯦꯟ ꯍꯨꯝꯃꯒ ꯂꯩꯔꯝꯃꯤꯅꯦ ꯑ ꯏꯪꯉꯣꯟ ꯑ ꯑꯩꯁꯦ ꯀꯩꯅꯣꯝꯇ ꯍꯪꯒꯦꯅ ꯇꯧꯔꯛꯄꯅꯦ
ꯍ ꯁꯤ ꯀꯔꯤ ꯍꯥꯏꯒꯦ ꯍꯥꯏꯔꯛꯑꯣ ꯍꯣꯡꯉꯣ ꯌꯥꯏꯑꯦ
ꯅꯣꯏꯒꯤ ꯐꯅꯦꯛ ꯁꯥꯕ꯭ꯔꯣ
ꯁꯥꯏꯌꯦ ꯁꯥꯏꯌꯦꯦ ꯑꯩꯈꯣꯏꯒꯤ ꯏꯆꯦ ꯑꯃꯒ ꯑꯩꯒ ꯇꯧꯔꯒ ꯑꯩꯈꯣꯏ ꯐꯅꯦꯛ ꯃꯆꯨ ꯑꯅꯤ ꯁꯥꯔꯤꯌꯦ
ꯀꯔꯤ ꯀꯔꯤ ꯃꯆꯨꯅꯣ
ꯐꯅꯦꯛꯁꯦ ꯑꯃꯅ ꯑꯍꯛꯇꯕꯤꯗ ꯑꯉꯥꯡꯕ ꯃꯆꯨꯗ ꯁꯥꯔꯦ ꯑꯗꯨꯒ ꯑꯃꯅ ꯑꯍꯛꯄꯤꯅꯦ ꯍꯪꯒꯥꯝ ꯃꯄꯥꯟꯅꯦ ꯑꯃꯨꯕꯅ ꯆꯜꯂꯤ ꯏꯆꯦꯕꯨ ꯐꯅꯦꯛ ꯗꯔꯀꯥꯔ ꯂꯩꯕ꯭ꯔꯣ ꯍꯧꯖꯤꯛꯄꯣ
ꯐꯅꯦꯛ ꯍꯥꯏꯗꯤ ꯈꯤꯇ ꯁꯨꯝ ꯌꯦꯡꯁꯤꯟꯁꯤꯔꯅ ꯈꯟꯕ ꯑꯗꯣ ꯂꯨꯄꯥ ꯀꯌꯥ ꯀꯌꯥꯃꯨꯛꯀꯛ ꯄꯤꯅꯔꯤꯒꯦ ꯍꯧꯖꯤꯛꯁꯨ ꯋꯥ ꯂꯪꯖꯨ ꯄꯩꯁꯥ ꯍꯦꯟꯒꯠꯂꯦ ꯍꯥꯏ ꯈꯔ ꯀꯩꯅꯣꯝꯃ ꯍꯥꯏ
ꯍꯣꯏ ꯍꯣꯏ ꯏꯆꯦ ꯆꯨꯝꯃꯦ ꯂꯪ ꯃꯃꯜꯁꯨ ꯍꯟꯗꯛꯇꯤ ꯌꯥꯝꯅ ꯍꯦꯟꯀꯠꯂꯦ ꯑꯗꯣ ꯐꯅꯦꯛꯁꯦ ꯑꯩꯈꯣꯏꯒꯤ ꯂꯪ ꯃꯈꯜ ꯃꯈꯜꯒꯤ ꯃꯇꯨꯡ ꯏꯟꯅꯁꯨ ꯂꯩꯔꯦꯕ ꯑꯗꯣ ꯍꯧꯖꯤꯛ ꯍꯧꯖꯤꯛ ꯑꯩꯈꯣꯏꯗꯤ ꯑꯗꯨꯝ ꯋꯥꯟ ꯄ꯭ꯂꯥꯏꯒꯤꯁꯦ ꯑꯣꯏꯅ ꯑꯗꯨꯝ ꯁꯥꯔ ꯄꯤꯌꯦ ꯑꯗꯣ ꯑꯩꯈꯣꯏ ꯕꯖꯥꯔꯗꯕꯨꯗꯤ ꯀꯩꯌꯥ ꯑꯩꯈꯣꯏꯅ ꯑꯣꯏꯅꯗꯤ ꯊꯥꯗ꯭ꯔꯦ ꯑꯩꯈꯣꯏꯒꯤ ꯏꯆꯦꯁꯤꯡꯅ ꯊꯥꯕꯅꯦꯕ ꯑꯗꯣ ꯑꯍꯛꯄꯤꯗꯨꯅ ꯂꯨꯄꯥ ꯑꯗꯨꯝ ꯆꯥꯝꯃ꯭ꯔꯤ ꯌꯥꯡꯈꯩ ꯆꯥꯎꯉꯥ ꯁꯨꯃꯥꯏꯅ ꯑꯗꯒꯤ ꯑꯍꯛ ꯇꯕꯤꯗꯨꯅ ꯑꯗꯨꯝ ꯑꯩꯈꯣꯏꯒꯤ ꯆꯅꯤꯌꯥꯡꯈꯩ ꯆꯍꯨꯝ ꯁꯨꯃꯥꯏꯅ ꯊꯥꯏꯌꯦ
ꯑꯣ ꯑꯗꯨꯗꯤ ꯑꯈꯣꯏꯁꯤ ꯗ ꯍꯥꯏꯗꯤ ꯏꯅꯥꯎꯅꯨꯄꯤ ꯊꯣꯛꯄ ꯑꯃꯅꯁꯨ ꯃꯥꯁꯨ ꯄꯥꯝꯃꯦꯅ ꯍꯥꯏꯕ ꯑꯗꯨꯗꯤ ꯏꯕꯥꯅꯤꯒꯤ ꯍꯥꯏꯗꯤ ꯐꯅꯦꯛꯇꯣ ꯑꯅꯤ ꯑꯅꯤ ꯂꯧꯕꯗ ꯂꯨꯄꯥ ꯀꯌꯥ ꯀꯌꯥꯃꯨꯛ ꯑꯣꯏꯗꯣꯏꯅꯣ
ꯑꯣ ꯑꯗꯨꯗꯤ ꯏꯆꯦ ꯍꯧꯖꯤꯛ ꯍꯧꯖꯤꯛꯁꯤ ꯐꯅꯦꯛꯁꯦ ꯑꯁꯥꯕꯗꯤꯗꯤ ꯍꯧꯖꯤꯛ ꯍꯧꯖꯤꯛꯀꯤ ꯑꯣꯏꯅꯗꯤ ꯑꯔꯣꯏꯕꯗꯤ ꯂꯩꯇ꯭ꯔꯤꯕꯀꯣ ꯑꯗꯣ ꯏꯆꯦ ꯑꯩꯈꯣꯏꯅ ꯍꯌꯦꯡ ꯁꯥꯕ ꯂꯣꯏꯔꯀꯥꯟꯗ ꯑꯗꯨꯝ ꯍꯥꯏꯖꯔꯛꯑꯒꯦ ꯑꯗꯨꯒ ꯏꯆꯦꯒ ꯏꯆꯦꯒꯤ ꯏꯅꯥꯎꯄꯤꯒꯗꯣ ꯅꯣꯡꯃ ꯍꯦꯛ ꯂꯧꯕ ꯂꯥꯛꯄ ꯑꯣꯏꯅ ꯀꯣꯏꯊꯣꯛꯄꯤꯔꯣ ꯑꯗꯨꯒ ꯅꯨꯃꯤꯠꯇꯨꯗ ꯑꯗꯨꯝ ꯁꯨꯃꯥꯏꯅ ꯑꯗꯨꯝ ꯄꯥꯔꯁꯦ ꯄꯩꯁꯥꯗꯣ ꯑꯗꯒꯤ ꯃꯌꯥꯝ ꯂꯧꯅꯕ ꯃꯃꯜꯗꯒꯤꯗꯤ ꯏꯆꯦ ꯍꯣꯏꯗꯅ ꯑꯩꯈꯣꯏꯅ ꯈꯔ ꯇꯥꯅ ꯑꯗꯨꯝ ꯁꯥꯥꯟꯅꯕꯁꯨ ꯇꯧꯒꯦꯕ ꯑꯗꯨꯗꯨꯅ ꯍꯌꯦꯡ ꯂꯥꯛꯑ ꯃꯇꯨꯡꯗ ꯑꯣꯏꯅ ꯑꯩꯈꯣꯏ ꯅꯣꯡꯃ ꯑꯗꯨꯝ ꯄꯥꯅꯔꯒ ꯑꯗꯨꯃꯥꯏꯅ ꯈꯔ ꯇꯥꯊꯣꯛ ꯇꯥꯁꯤꯟ ꯇꯧꯔꯒ ꯂꯧꯅꯔꯁꯦ
ꯎꯝ
ꯑꯗꯣ ꯏꯆꯦ ꯑꯩ ꯀꯩꯅꯣꯝꯇ ꯍꯪꯖꯒꯦ
ꯍꯪꯉꯣ
ꯏꯆꯦ ꯑꯣꯏꯔꯣꯝꯗ ꯑꯥ ꯐꯤ ꯃꯆꯥ ꯃꯆꯥ ꯀꯩꯅꯣ ꯑꯌꯨꯛ ꯅꯨꯗꯥꯡ ꯏꯟꯅꯅꯕ ꯑꯆꯝꯕꯒꯨꯝꯕ ꯃꯆꯨ ꯈꯔ ꯏꯪꯕꯒꯨꯝꯕ ꯁꯥꯟꯅꯕ꯭ꯔꯣ
ꯑ ꯁꯥꯟꯅꯩꯌꯦ ꯑꯩꯈꯣꯏꯒꯤ ꯍꯥꯏꯗꯤ ꯌꯨꯝꯊꯪꯅꯕ ꯃꯤꯈꯩ ꯑꯗꯒꯤ ꯑꯗꯨꯝ ꯑꯩꯈꯣꯏ ꯂꯩꯀꯥꯏꯗ ꯑꯗꯨꯒꯨꯝꯕꯗꯨꯝ ꯑꯌꯥꯝꯕ ꯁꯥꯟꯅꯩꯌꯦꯕ ꯐꯅꯦꯛ ꯀꯩꯀꯥ ꯁꯥꯕꯗꯒꯤꯗꯤ
ꯑꯣ ꯑꯗꯣ ꯏꯆꯦ ꯑꯩꯁꯨ ꯑꯗꯨꯒꯨꯝꯕ ꯐꯤꯗꯨ ꯈꯔ ꯄꯥꯝꯕꯅꯦ ꯑꯩꯈꯣꯏ ꯁ꯭ꯋꯥꯏꯗꯅ ꯐꯤꯁꯦ ꯀꯌꯥ ꯁꯥꯟꯅꯗꯦ ꯐꯅꯦꯛꯀꯨꯝꯕꯅ ꯅꯝꯅ ꯁꯥꯟꯅꯩꯕ ꯑꯗꯨꯗ ꯁꯥꯒꯁ ꯁꯥꯕꯅꯤꯅ ꯃꯆꯨ ꯑꯌꯥ ꯑꯔꯥꯛꯇꯁꯨ ꯄꯥꯝꯗꯦ ꯃꯆꯨ ꯈꯔ ꯏꯪ ꯏꯪ ꯂꯥꯎꯕ ꯑꯆꯝꯕꯒꯨꯝꯕ ꯈꯔ ꯌꯦꯡꯅꯤꯡꯉꯒ ꯂꯩꯔꯝꯃꯤꯅꯦ ꯑꯩꯁꯨ
ꯍꯣꯏ ꯑꯗꯨꯗꯤ ꯑꯩ ꯍꯥꯏꯗꯤ ꯅꯪꯅ ꯐꯅꯦꯛꯇꯨ ꯂꯣꯏꯔꯀꯥꯟꯗ ꯅꯪ ꯑꯣꯏꯅ ꯂꯥꯛꯄꯅ ꯐꯗꯧꯕ ꯃꯥꯜꯂꯦꯗ ꯐꯅꯦꯛꯇꯨ ꯂꯣꯏꯔꯒ ꯍꯥꯏꯗꯤ ꯐꯅꯦꯛꯇꯨꯗꯤ ꯑꯩꯅ ꯃꯆꯨ ꯀꯩꯀꯥꯗꯣ ꯈꯪꯉꯕꯅꯤꯅ ꯅꯪꯅ ꯑꯗꯨꯝ ꯄꯨꯔꯛꯑꯒ ꯍꯥꯏꯗꯤ ꯅꯪꯒꯤ ꯐꯤꯗꯣ ꯑꯣꯏꯅ ꯌꯦꯡꯕ ꯑꯣꯏꯅ ꯅꯪ ꯑꯣꯏꯅ ꯂꯥꯛꯄꯅ ꯐꯗꯧ ꯃꯥꯜꯂꯤꯗ
ꯑꯣ ꯌꯥꯏꯌꯦ ꯌꯥꯏꯌꯦ ꯏꯆꯦ ꯑꯗꯨꯁꯨ ꯍꯥꯏꯗꯤ ꯐꯤ ꯃꯆꯨꯗꯨꯗꯤ ꯑꯩꯅ ꯈꯪꯕ ꯅꯠꯇꯦ ꯐꯅꯦꯛꯁꯤꯗꯤ ꯑꯗꯨꯝ ꯁꯨꯡꯁꯣꯏ ꯁꯣꯏꯗꯅ ꯑꯗꯨꯝ ꯏꯆꯦ ꯑꯣꯏꯅ ꯂꯧꯔꯗꯕꯅꯤꯅꯀꯣ ꯑꯗꯨꯗꯤ ꯏꯆꯦ ꯉꯁꯤ ꯍꯌꯦꯡꯁꯤꯗ ꯂꯣꯏꯕꯗꯤ ꯉꯝꯃꯔꯣꯏ ꯔꯣꯏ ꯐꯅꯦꯛꯅꯤꯅ ꯑꯗꯨꯅ ꯅꯨꯃꯤꯠ ꯇꯔꯥꯅꯤꯃꯨꯛ ꯀꯔꯤꯅꯣ ꯑꯃ ꯂꯩꯔꯒ ꯑꯩ ꯑꯃꯨꯛ ꯐꯣꯟꯗ ꯑꯃꯨꯛ ꯄꯥꯎ ꯍꯥꯏꯔꯛꯑꯒꯦ ꯂꯥꯛꯑꯝꯗꯥꯏꯗꯨꯗ ꯑꯗꯨꯒ ꯑꯩ ꯑꯣꯏꯅ ꯑꯣꯏꯅ ꯂꯥꯛꯆꯔꯒꯦ
ꯌꯥꯏꯌꯦ ꯑꯗꯣ ꯎꯝ ꯉꯁꯤꯁꯤꯕꯨ ꯀꯔꯤ ꯏꯟꯁꯥꯡ ꯆꯥꯔꯒꯦ ꯅꯣꯏꯕꯨ
ꯉꯁꯤꯗꯤ ꯏꯆꯦ ꯏꯔꯣꯜꯂꯦ ꯑꯃ ꯑꯗꯨꯒ ꯉꯔꯥꯡꯒꯤ ꯃꯔꯣꯏ ꯈꯔ ꯍꯤꯡꯒꯣꯟꯗꯒꯤ ꯂꯦꯜꯂꯦꯅ ꯕꯣꯔꯥ ꯈꯔ ꯑꯃ ꯍꯧꯔꯦ ꯑꯗꯨꯗꯨꯒ ꯑꯗꯨꯃꯥꯏꯅ ꯑꯗꯨꯝ ꯆꯥꯥꯁꯟꯈꯒꯔꯦ ꯏꯆꯦ ꯍꯣꯏꯒꯤꯗꯤ ꯀꯩ ꯏꯟꯁꯥꯡ ꯆꯥꯕꯤꯔꯒꯦ
ꯑꯩꯈꯣꯏꯗꯤ ꯁꯥꯒ ꯁꯥꯒꯠꯂꯛꯄꯁꯤꯗ ꯑꯗꯨꯝ ꯑꯆꯝꯕ ꯁꯧꯒ꯭ꯔꯤ ꯑꯃ ꯑꯗꯨꯃꯥꯏꯅ ꯊꯣꯡꯉꯒ ꯃꯣꯔꯣꯛ ꯑꯃ ꯃꯦꯠꯂꯒ ꯑꯗꯨꯃꯥꯏꯅ ꯑꯣꯏꯅ ꯆꯥꯔꯦ
ꯐꯕꯅꯤꯗꯤ ꯑꯩꯆꯦ ꯍꯥꯏꯕꯗꯤ ꯅꯨꯡꯁꯥꯁꯨ ꯌꯥꯝ ꯁꯥꯔꯕꯅꯤꯅ ꯊꯥꯎ ꯊꯨꯝꯁꯦ ꯆꯥꯕꯗ ꯍꯛꯆꯥꯡꯁꯦ ꯏꯅꯨꯡ ꯅꯨꯡꯉꯥꯏꯇꯦꯕ ꯑꯗꯨꯗꯨꯝ ꯅꯣꯡꯃ ꯅꯣꯡꯃꯒꯤ ꯃꯊꯦꯜ ꯑꯣꯏꯕꯒꯤ ꯁꯨꯝ ꯆꯥꯔꯤꯕ ꯍꯥꯏꯗꯨꯅꯤ ꯑꯩꯈꯣꯏꯁꯨ ꯑꯆꯝꯕꯅꯗꯤ ꯍꯦꯟꯅ ꯄꯥꯝꯖꯩꯕ
ꯑꯗꯨꯅꯦ ꯍꯧꯖꯤꯛꯁꯦ ꯍꯥꯏꯗꯤ ꯏꯟꯖꯥꯡꯁꯤꯁꯨ ꯀꯃꯥꯏꯅ ꯇꯧꯗꯣꯏꯅꯣ ꯈꯪꯗꯦ ꯍꯥꯏꯗꯤ ꯑ ꯍꯥꯏꯗꯤ ꯆꯥꯅꯤꯡꯕ ꯍꯥꯏꯗꯤ ꯁꯨꯝ ꯂꯩꯗꯅ ꯑꯗꯨꯒꯨꯝꯕꯗꯣ ꯃꯔꯥꯡ ꯀꯥꯏꯅ ꯂꯩꯕꯁꯨ ꯑꯣꯏꯗꯦ ꯀꯥꯂꯦꯟꯒꯤ ꯃꯇꯝꯅꯤꯅ ꯑꯗꯒꯤ ꯅꯣꯡꯉꯠꯂꯛꯄꯒ ꯑꯗꯨꯝ ꯁꯥꯔꯕꯅꯤꯅ ꯍꯥꯏꯗꯤ ꯌꯣꯡꯆꯥꯛꯅꯕꯗꯣ ꯑꯗꯨꯅ ꯏꯁꯥꯗꯣ ꯑꯗꯨꯝ ꯍꯥꯏꯗꯤ ꯅꯨꯡꯉꯥꯏꯇꯕꯗꯣ
ꯍꯣꯏ ꯍꯣꯏꯁꯦ ꯏꯆꯦꯗꯤ ꯏꯁꯥꯁꯦ ꯍꯟꯗꯛꯇꯤ ꯏꯅꯅꯨꯡ ꯅꯨꯡꯉꯥꯏꯇꯗꯅ ꯑꯌꯨꯛ ꯑꯌꯨꯛꯇꯣ ꯑꯩꯈꯣꯏꯒꯤ ꯂꯩꯀꯥꯏꯒꯤ ꯏꯃꯥꯕꯣꯛꯁꯤꯡꯗꯣ ꯂꯝꯕꯤꯗ ꯑꯌꯨꯛ ꯉꯟꯇꯥ ꯍꯟꯇꯥ ꯍꯧꯒꯠꯂꯒ ꯋꯥꯋꯥꯛꯀꯤꯡ ꯆꯠꯂꯦ ꯑꯗꯨꯗ ꯑꯩꯁꯨ ꯈꯔ ꯈꯔ ꯍꯧꯒꯠꯂꯒ ꯈꯔ ꯈꯔ ꯇꯦꯛ ꯇꯦꯛ ꯆꯠꯂꯦ ꯌꯥꯝꯅꯀ ꯆꯠꯄꯗꯤ ꯉꯝꯗꯦꯗ ꯑꯗꯨꯝ ꯌꯥꯝ ꯄꯪꯁꯥꯡ ꯁꯥꯡꯗ꯭ꯔꯁꯨ ꯉꯁꯥꯏ ꯃꯇꯦꯛ ꯑꯃ ꯀꯩ ꯑꯃ ꯑꯌꯨꯛ ꯉꯟꯇꯥꯗꯀꯣꯠ ꯑꯌꯡꯕ ꯆꯥꯕ ꯑꯣꯏꯅ ꯑꯗꯨꯝ ꯆꯠꯂꯤꯌꯦ ꯏꯆꯦ ꯍꯗꯤ ꯆꯠꯄꯤꯗꯕ꯭ꯔꯣ
ꯑ ꯑꯩꯁꯨ ꯉꯍꯥꯟꯋꯥꯏꯗꯤ ꯍꯥꯏꯗꯤ ꯆꯠꯂꯝꯃꯦ ꯑꯗꯣ ꯍꯧꯖꯤꯛꯇꯤ ꯑꯩꯗꯤ ꯍꯥꯏꯗꯤ ꯎꯝ ꯊꯕꯛꯇꯣ
ꯎꯝ
ꯀꯩꯅꯣ ꯇꯧꯕꯅꯤꯅ ꯍꯥꯏꯗꯤ ꯑꯩꯗꯤ ꯋꯀꯤꯡꯗꯣ ꯆꯠꯊꯣꯛꯑꯗꯤ ꯍꯥꯏꯗꯤ ꯀꯣꯂꯦꯖꯀ ꯀꯥꯕꯗꯣ ꯍꯥꯏꯗꯤ ꯃꯇꯥꯡ ꯃꯇꯝꯗꯣ ꯍꯥꯏꯗꯤ ꯁꯨꯝ ꯐꯪꯖꯤꯟꯅꯕ ꯍꯥꯏꯇꯥꯔꯦ
ꯑꯥ
ꯑꯗꯨꯗꯨꯅ ꯑꯗꯨꯃꯥꯏꯅ ꯇꯧꯕꯒꯤ ꯑꯩꯗꯣ ꯍꯥꯏꯗꯤ ꯆꯠꯇ꯭ꯔꯦ
ꯍꯣꯏ ꯍꯣꯏ ꯆꯨꯝꯃꯦ ꯑꯗꯣ ꯍꯧꯖꯤꯛꯀꯥꯟꯁꯦ ꯏꯆꯦ ꯏꯁꯥꯅꯒ ꯆꯥꯎꯈꯠꯂꯛꯄꯒ ꯑꯗꯨꯅꯦ ꯅꯣꯡꯃꯒꯤꯅꯦ ꯐꯅ ꯆꯤꯜꯂꯒꯁꯨꯅꯦ ꯄꯨꯡꯈꯥꯏ ꯑꯃꯨꯛꯇꯪ ꯑꯣꯏꯔꯁꯨꯅꯦ ꯈꯥꯏꯗꯣꯛꯄꯤꯔꯒ ꯑꯌꯨꯛꯇ ꯏꯆꯦ ꯏꯆꯦꯁꯨ ꯈꯔ ꯈꯔ ꯆꯠꯄꯤꯌꯣ ꯍꯧꯔꯒ ꯍꯛꯆꯥꯡ ꯐꯕꯁꯤꯅꯅꯦ ꯈ꯭ꯋꯥꯏꯗꯒꯤ ꯃꯔꯨꯑꯣꯏꯕ ꯑꯣꯏꯔꯒ ꯂꯩꯔꯝꯃꯦ ꯑꯩꯈꯣꯏꯅ ꯉꯍꯥꯟꯗꯒꯤ ꯏꯁꯥꯁꯦ ꯆꯦꯛꯁꯤꯟꯅ ꯌꯦꯡꯁꯤꯟ ꯈꯣꯠꯆꯤꯟꯗꯅ ꯇꯧꯗꯅ ꯇꯧꯍꯧꯗ꯭ꯔꯕꯅꯤꯅ ꯍꯧꯖꯤꯛ ꯈꯛꯇ ꯋꯥꯔꯛꯑꯀꯥꯟꯗ ꯈꯤꯇꯪ ꯋꯥꯈꯜ ꯂꯥꯛꯑꯦ
ꯑ
ꯁꯤꯦ
ꯍꯥꯏꯌꯣ ꯍꯥꯏꯌꯣ ꯇꯥꯏꯌꯦ
ꯏꯆꯦ ꯍꯣꯏꯒꯤ ꯃꯅꯤꯡꯗ ꯀꯐꯣꯏ ꯑꯆꯧꯕ ꯑꯊꯨꯝꯕ ꯑꯃ ꯄꯥꯟꯕꯗꯨꯕꯨ ꯃꯗꯨꯕꯨ ꯆꯥꯔꯒ ꯑꯝꯇ ꯆꯣꯡꯊꯣꯔꯛꯇꯕ꯭ꯔꯣ
ꯑꯗꯨꯗꯣ ꯑꯩꯈꯣꯏꯅ ꯑꯣꯏꯅꯗꯤ ꯆꯥꯔ ꯑꯣꯏꯅ ꯎꯕꯗꯤ ꯎꯗꯦ ꯑꯗꯣ ꯍꯥꯏꯗꯤ ꯍꯨꯟꯕꯗꯤ ꯌꯥꯅꯤ ꯍꯥꯏꯗꯤ ꯑꯩꯈꯣꯏꯅ ꯑꯩꯈꯣꯏꯗꯒꯤ ꯍꯥꯏꯗꯤ ꯀꯐꯣꯏꯗꯣ ꯑꯗꯨꯃꯥꯏꯅ ꯂꯧꯔ ꯈꯣꯠꯂ ꯇꯧꯔꯒ ꯑꯗꯨꯝ ꯍꯥꯏꯗꯤꯃꯛ ꯎꯚꯥꯠ ꯀꯥꯟꯗ ꯑꯗꯨꯝ ꯍꯥꯏꯗꯤ ꯍꯨꯟꯕꯅ ꯑꯗꯨꯝ ꯍꯧꯔꯛꯄꯅꯦꯕ ꯃꯔꯨꯗꯣ
ꯑꯣ
ꯑꯩꯈꯣꯏꯒꯤꯁꯨ ꯍꯥꯏꯗꯤ ꯑꯗꯨꯃꯥꯏꯅ ꯇꯧꯔꯒ ꯊꯥꯔꯒ ꯆꯥꯔꯤꯅꯦꯕ
ꯑꯣ ꯏꯆꯦꯗꯨꯗꯤ ꯍꯌꯦꯡꯋꯥꯏ ꯈꯔ ꯃꯄꯨꯡ ꯐꯥꯔꯒ ꯀꯩꯅꯣ ꯇꯧꯕꯗ ꯏꯆꯦꯅ ꯑꯩꯒꯤꯁꯨ ꯑꯃ ꯍꯦꯛ ꯈꯥꯛꯄꯤꯔꯝꯃꯣ
ꯍꯥꯏ ꯌꯦꯦ ꯍꯧꯖꯤꯛ ꯈꯔ ꯈꯔ ꯃꯨꯟꯕꯁꯨ ꯍꯥꯏꯗꯤ ꯁꯨꯝ ꯍꯧꯔꯛꯑꯦꯕꯀꯣ ꯑꯗꯨ ꯑꯗꯨ ꯑꯗꯨꯅ ꯍꯥꯏꯗꯤ ꯎ ꯀꯩꯅꯣ ꯇꯧꯔꯀꯥꯟꯗ ꯍꯥꯏꯗꯤ ꯅꯪꯒꯤ ꯐꯅꯦꯛꯇꯣ ꯑꯗꯨ ꯂꯣꯏꯕꯀꯥꯟꯗꯨꯒ ꯑꯗꯨꯝ ꯇꯥꯡ ꯑꯗꯨꯝ ꯆꯥꯟꯅꯕꯁꯨ ꯌꯥꯏꯗ
ꯍꯣꯏ ꯏꯆꯦ ꯑꯗꯣ ꯑꯩꯒꯤ ꯑꯣꯏꯅꯗꯤ ꯍꯥꯏꯕꯗꯤ ꯊꯥꯅꯕꯅꯤꯅ ꯌꯥꯝꯅ ꯍꯥꯏꯗꯤ ꯃꯄꯨꯡ ꯐꯥꯗꯅ ꯀꯩꯅꯣ ꯇꯧꯍꯨꯜꯂꯒꯗꯤ ꯍꯦꯛ ꯄꯥꯝꯕꯤꯗꯣ ꯑꯣꯏꯕ ꯉꯝꯕ ꯉꯝꯗꯕ ꯍꯥꯏꯕ ꯑꯝꯨ ꯂꯩꯗꯅ ꯑꯗꯨꯗꯨꯅ ꯐꯖꯅ ꯃꯄꯨꯡ ꯐꯥꯅ ꯂꯤꯅ ꯑꯗꯨꯝ ꯊꯝꯕꯤꯔꯝꯃꯣ ꯑꯩꯒꯤꯗꯣ ꯑꯩ ꯀꯣꯟꯅ ꯑꯃꯨꯛ ꯍꯥꯏꯗꯤ ꯐꯅꯦꯛ ꯂꯧꯕ ꯅꯨꯃꯤꯠꯇꯨꯗ ꯅꯪꯗ꯭ꯔꯒꯁꯨ ꯀꯣꯟꯅ ꯑꯃꯨꯛ ꯑꯗꯨꯝ ꯂꯥꯛꯆꯒꯦꯕ ꯑꯩ
ꯑꯣ ꯌꯥꯏꯑꯌꯦ ꯑꯗꯨꯥꯏꯅ ꯇꯧꯔꯖꯣ ꯍꯟꯇ ꯇꯤ ꯀꯞ ꯍꯣꯏꯗꯣ ꯍꯥꯏꯗꯤ ꯃꯌꯥꯝ ꯑꯃ ꯄꯥꯜꯂꯤ ꯆꯥ ꯑꯗꯨꯗꯨꯅ ꯍꯥꯏꯗꯤ ꯅꯪ ꯑꯗꯨꯝ ꯑꯅꯤꯔꯛ ꯑꯍꯨꯝꯗ ꯍꯥꯏꯗꯤ ꯑꯃꯇꯪ ꯅꯠꯇ꯭ꯔꯁꯨꯀꯣ ꯑꯗꯨꯝ ꯑꯗꯨꯃꯥꯏꯅ ꯂꯧꯔꯁꯨ ꯁꯨ ꯌꯥꯅꯤꯗ
ꯎꯝ ꯑꯩꯅ ꯐꯅꯦꯛ ꯂꯧꯕ ꯂꯥꯛꯄꯒꯤ ꯑꯩꯅ ꯐꯅꯦꯛ ꯄꯤꯕ ꯂꯥꯛꯄꯒꯤꯗꯣ ꯑꯗꯨꯗꯁꯨ ꯑꯩꯅ ꯑꯗꯨꯝ ꯍꯥꯏꯗꯤ ꯆꯥꯅꯅꯕ ꯑꯃ ꯑꯅꯤ ꯁꯨꯝ ꯃꯍꯥꯎ ꯇꯪꯉꯁꯨ ꯑꯗꯨꯝ ꯌꯥꯏꯗ ꯆꯦꯍꯣꯏꯒꯤ ꯃꯌꯥꯝ ꯄꯥꯜꯂꯦ ꯍꯥꯏꯕꯅꯤꯅ
ꯇ ꯃꯔꯨꯒ ꯌꯥꯝꯅ ꯆꯥꯎꯕ ꯃꯈꯜꯒꯤ ꯍꯩꯗꯨꯗꯤ ꯑꯣꯏꯗꯦꯕ ꯍꯥꯏꯗꯤ ꯃꯔꯨ ꯗꯤ ꯑꯗꯨꯝ ꯍꯥꯏꯗꯤ ꯃꯌꯥꯝ ꯑꯃ ꯆꯥꯎꯔꯒ ꯍꯥꯏꯗꯤ ꯀꯐꯣꯏ ꯑꯊꯨꯝꯕ ꯍꯥꯏꯔꯁꯨꯣ ꯍꯥꯏꯗꯤ ꯃꯔꯨꯒ ꯀꯁꯦ ꯃꯌꯥꯝ ꯑꯃ ꯆꯥꯎꯔꯒ ꯑꯗꯨꯃꯥꯏꯅ ꯇꯧꯕ ꯀꯐꯣꯏꯗꯨꯗꯤ ꯑꯣꯏꯗꯦ ꯍꯥꯏꯗꯤ ꯃꯔꯨꯗꯣ ꯌꯥꯝꯅ ꯆꯥꯎꯕ ꯑꯣꯏꯗꯦꯕ ꯑꯗꯨꯒ ꯊꯨꯝꯕꯕꯨꯗꯤ ꯑꯗꯨꯝ ꯊꯨꯝꯃꯦ ꯑꯗꯒꯤ ꯑꯗꯨꯝ ꯍꯥꯎꯗꯤ ꯍꯥꯎꯋꯦ ꯑꯗꯨꯏꯁꯨ ꯍꯥꯏꯗꯤ ꯕꯖꯥꯔꯗꯒ ꯌꯣꯟꯕ ꯑꯗꯨꯃꯥꯏꯅꯒ ꯃꯔꯨꯒꯩꯁꯦ ꯆꯥꯎꯔꯒ ꯍꯥꯏꯗꯤ ꯉꯥꯛꯁꯪ ꯉꯥꯡꯒ ꯊꯨꯝꯕꯗꯣ ꯑꯗꯨꯃꯥꯏꯅꯗꯤ ꯇꯧꯗꯦ ꯑꯗꯨꯒ ꯑꯗꯨꯝ ꯊꯨꯝꯕꯗꯤ ꯑꯗꯨꯝ ꯊꯨꯝꯃꯦ ꯍꯥꯏꯗꯤ ꯑꯁꯤꯟꯕ ꯍꯩꯗꯤ ꯑꯣꯏꯗꯦꯕ
ꯍꯣꯏ ꯏꯆꯦ ꯑꯗꯨ ꯑꯣꯏꯔꯁꯨ ꯌꯥꯏꯑ ꯍꯥꯏꯗꯤ ꯑꯩꯁꯨ ꯑꯁꯤꯟꯕꯗꯨꯗꯤ ꯆꯥꯕ ꯉꯝꯗꯦꯕ ꯑꯗꯨꯗꯨꯅ ꯑꯩꯁ ꯊꯨꯝꯕ ꯊꯨꯝꯃꯗꯤ ꯌꯥꯔꯦꯗ ꯑꯗꯒꯤ ꯌꯨꯝꯗ ꯍꯧꯖꯕ ꯁ꯭ꯋꯥꯏꯒꯤ ꯑꯩꯈꯣꯏꯒꯤ ꯂꯣꯀꯦꯜꯒꯤ ꯑꯣꯏꯕꯕꯁꯤꯅ ꯄꯥꯝꯖꯩꯌꯦꯕ ꯕꯖꯥꯔꯗꯒꯤ ꯀꯩꯗꯒꯤ ꯂꯩꯕꯁꯤꯗꯤ ꯃꯣꯏꯒꯤ ꯆꯥꯎꯈꯠꯅꯕꯅꯤ ꯈꯪꯗ꯭ꯔꯦ ꯄꯠꯇꯊꯅꯕ ꯄꯠꯊ ꯄꯨꯝꯊꯗꯅꯕꯅꯤ ꯈꯪꯗ꯭ꯔꯦ ꯑꯩꯈꯣꯏꯒꯤ ꯍꯤꯗꯥꯛ ꯂꯥꯡꯊꯛꯀ ꯌꯥꯝ ꯍꯥꯞꯅꯩꯌꯦꯅ ꯇꯥꯏꯑꯕ ꯑꯗꯨꯗꯨꯅ ꯌꯨꯝꯗ ꯄꯥꯟꯕꯁꯦ ꯎ ꯑꯗꯨꯝ ꯍꯥꯏꯗꯤ ꯃꯔꯨꯔ ꯆꯥꯎꯒꯦꯔ ꯄꯤꯛꯀꯦꯔ ꯑꯗꯨꯝ ꯑꯩꯗꯤ ꯌꯨꯝꯗ ꯄꯥꯟꯕꯗꯨꯅ ꯍꯦꯟꯅ ꯄꯥꯝꯖꯩꯌꯦ
ꯍꯣꯏ ꯌꯥꯏꯌꯦꯦ ꯑꯗꯨꯕꯨꯗꯤ ꯌꯨꯝꯗ ꯄꯥꯝꯕꯅꯕꯨꯗꯤ ꯍꯦꯟꯅ ꯐꯔꯤꯅꯦ ꯍꯥꯏꯗꯤ ꯑꯩꯈꯣꯏꯅ ꯀꯩꯁꯨꯝ ꯍꯥꯏꯗꯤ ꯑꯐꯠꯇꯕ ꯍꯥꯏꯗꯤ ꯀꯦꯃꯤꯀꯦꯜꯒꯤ ꯑꯣꯏꯕ ꯑꯗꯨꯒꯨꯝꯕ ꯀꯩꯁꯨꯝꯇ ꯍꯥꯞꯇ꯭ꯔꯦꯗꯅ ꯑꯗꯨꯝ ꯏꯁꯥꯅ ꯑꯗꯨꯝ ꯐꯅꯕ ꯇꯧꯖꯔꯦ ꯑꯗꯣ ꯍꯥꯏꯗꯤ ꯀꯩꯊꯦꯜꯗꯒ ꯌꯣꯜꯂꯤꯁꯤꯗꯤ ꯍꯥꯏꯗꯤ ꯑꯩꯈꯣꯏ ꯁ꯭ꯋꯥꯏꯗ ꯄꯥꯟꯕꯁꯨ ꯅꯠꯇꯦ ꯑꯁꯣꯝ ꯍꯥꯏꯗꯤ ꯃꯄꯥꯟ ꯂꯝꯗꯒꯤꯁꯨ ꯑꯃꯨꯛ ꯄꯨꯁꯜꯂꯛꯑꯦ ꯑꯗꯒꯤ ꯑꯗꯨ ꯄꯨꯔꯛꯄ ꯀꯥꯟꯗ ꯍꯥꯏꯗꯤ ꯄꯠꯊ ꯄꯨꯝꯊꯗꯅꯕ ꯍꯥꯏꯗꯤ ꯁꯨꯝ ꯃꯣꯏ ꯍꯤꯗꯥꯛ ꯂꯥꯡꯊꯛ ꯈꯔ ꯍꯥꯞꯄꯤꯗꯅ ꯑꯗꯨꯗꯨꯅꯦ ꯍꯥꯏꯣꯏꯗꯤ ꯑꯗꯨꯒꯨꯝꯕꯗ ꯆꯥꯁꯤꯟꯕꯒꯤ ꯁꯔꯨꯛꯄꯨꯗꯤ ꯌꯨꯝꯗ ꯑꯗꯨꯝ ꯄꯥꯟꯖꯕ ꯍꯥꯏꯗꯤ ꯄꯤꯛ ꯀ ꯆꯥꯎꯕ ꯐꯖꯕ ꯊꯤꯕꯗꯨꯅ ꯃꯈꯜ ꯑꯃ ꯑꯣꯏꯔꯒꯀꯣ ꯑꯗꯨꯒꯨꯝꯕ ꯆꯕ ꯑꯗꯨꯅꯕꯨꯗꯤ ꯍꯦꯟꯅ ꯐꯕꯖꯥꯠ
ꯍꯣꯏ ꯏꯆꯦ ꯑꯗꯨꯒꯅꯦ ꯏꯆꯦ ꯍꯣꯏꯒꯤ ꯕꯖꯥꯔꯗꯣ ꯍꯟꯇꯛꯁꯦ ꯏꯟꯁꯥꯡ ꯅꯥꯄꯤꯁꯦ ꯌꯥꯝꯅ ꯃꯃꯜꯁꯦ ꯌꯥꯝꯅ ꯑꯉꯛꯄ ꯃꯃꯜ ꯑꯃꯗ ꯑꯗꯨꯝ ꯍꯣꯡꯊꯔꯛꯑꯦꯅ ꯌꯥꯝꯅ ꯇꯥꯏꯌꯦꯕꯀꯣ ꯑꯩꯈꯣꯏ ꯁ꯭ꯋꯥꯏꯗꯁꯨ ꯑꯗꯣ ꯑꯗꯨꯝ ꯃꯤ ꯃꯌꯥꯝꯁꯨ ꯑꯗꯨꯝ ꯑꯍꯣꯡꯕ ꯃꯐꯝꯗ ꯑꯗꯨꯝ ꯆꯠꯂ ꯆꯠꯂꯒ ꯂꯩꯅꯩ ꯑꯗꯒꯤ ꯏꯟꯖꯥꯡ ꯅꯥꯄꯤ ꯌꯣꯜꯂꯤꯕꯁꯤꯡꯁꯦ ꯑꯗꯨꯝ ꯄꯩꯁꯥ ꯀꯩꯀꯥ ꯃꯥꯡꯕ ꯈꯣꯠꯄ ꯍꯥꯏꯗꯤ ꯃꯅꯥ ꯃꯁꯤꯡꯁꯤꯡꯗꯣ ꯄꯥꯠꯁꯟ ꯄꯣꯝꯁꯤꯜꯂꯛꯄꯅ ꯍꯥꯟꯅ ꯍꯥꯟꯕꯒꯤꯅ ꯇꯥꯏꯌꯦꯕ ꯑꯗꯣ ꯏꯆꯦꯍꯣꯏꯗꯤ ꯑꯗꯨꯝ ꯑꯗꯨꯗꯒꯤ ꯑꯗꯨꯝ ꯂꯩꯕꯅꯤꯅ ꯑꯗꯨꯝ ꯄꯩꯁꯥꯗꯤ ꯐꯅ ꯌꯥꯝꯅ ꯇꯤꯡꯕꯗꯒꯤꯗꯤ ꯀꯜꯂꯝꯃꯅꯤꯗ ꯑꯩꯈꯣꯏ ꯁꯤꯒꯤ ꯕꯖꯥꯔꯗꯨꯗꯤ ꯄꯣꯠ ꯆꯩꯁꯦ ꯍꯧꯖꯤꯛ ꯌꯥꯝꯅ